ꯍꯥꯏꯌꯦ ꯇꯥꯔꯣ ꯇꯥꯏꯌꯦ ꯇꯥꯏꯌꯦ
ꯑꯣ ꯀꯃꯥꯏ ꯀ ꯩ ꯀꯩꯗꯧꯔꯝꯃꯤꯅꯣ
ꯁꯨꯝ ꯂꯩꯔꯝꯃꯤꯅꯦ ꯑꯦ
ꯀꯃꯥꯏ ꯀꯃꯥꯏ ꯇꯧꯔꯤ ꯅꯨꯡꯉꯥꯏꯔꯤꯕ
ꯑꯥꯎ ꯅꯨꯡꯉꯥꯏꯔꯤꯌꯦ
ꯉꯁꯤꯗꯤ ꯅꯣꯏꯔꯣꯝ ꯅꯣꯡ ꯇꯥꯕ꯭ꯔꯣ ꯀꯃꯥꯏ ꯇꯧꯒꯦ
ꯑꯩꯈꯣꯏꯔꯣꯝ ꯅꯣꯡ ꯇꯥꯗꯤꯌꯦ
ꯑꯣ ꯑꯩꯈꯣꯏꯁꯨ ꯉꯁꯥꯏ ꯑꯌꯨꯛ ꯅꯣꯡꯉꯥꯜꯂꯝꯗꯥꯏ ꯅꯨꯃꯤꯗꯥꯡ ꯈꯔ ꯇꯥꯔꯝꯃꯦ ꯍꯥꯡꯈ꯭ꯔꯦ
ꯑꯩꯈꯣꯏꯗꯤ ꯇꯥꯗꯦ ꯅꯣꯏ ꯂꯥꯏꯒ ꯍꯔꯥꯎꯗ꯭ꯔꯣ
ꯑꯩꯈꯣꯏꯒꯤꯗꯤ ꯂꯥꯏ ꯍꯔꯥꯎꯕꯁꯦ ꯃꯃꯤꯡꯒꯤ ꯑꯣꯏꯅ ꯇꯧꯔꯒ ꯂꯣꯏꯁ ꯁꯟꯈ꯭ꯔꯦ
ꯎꯝ ꯑꯩꯈꯣꯏꯗꯤ ꯂꯥꯏ ꯍꯔꯥꯎꯅꯔꯤ
ꯑꯣ ꯅꯨꯃꯤꯠ ꯀꯌꯥꯅꯤ ꯍꯔꯥꯎꯗꯣꯏꯕ
ꯅꯨꯃꯤꯠ ꯇꯔꯥꯃꯉꯥꯅꯤ ꯍꯔꯥꯎꯅꯤ ꯍꯥꯏꯕꯅꯦ ꯅꯣꯏ ꯑ ꯂꯥꯏ ꯀꯩꯅꯣ ꯇꯧꯗꯕ꯭ꯔꯕ ꯍꯔꯥꯎꯕ ꯌꯥꯗ꯭ꯔꯤꯕ
ꯍꯔꯥꯎꯕꯁꯦ ꯑꯩꯈꯣꯏꯗꯤ ꯀꯥꯂꯦꯟꯗ ꯍꯔꯥꯎꯕꯅꯦ ꯑꯗꯣ ꯍꯟꯗꯛ ꯇꯤ ꯃꯣꯏ ꯐꯔꯛ ꯇꯥꯕ ꯌꯥꯎ ꯈꯪꯗꯦ ꯅꯣꯡꯃꯇꯪ ꯂꯥꯏꯒꯤ ꯊꯧꯔꯝ ꯇꯧꯔ ꯂꯣꯏꯁꯟꯒ꯭ꯔꯦ ꯆꯍꯤ ꯈꯨꯗꯤꯡꯒꯤꯗꯤ ꯌꯥꯝ ꯀꯨꯏ ꯀꯨꯏꯅ ꯍꯔꯥꯎꯔꯒ ꯏꯁꯩꯒ ꯂꯤꯂꯥꯒ ꯇꯧꯗꯅ ꯌꯥꯝ ꯅꯨꯡꯉꯥꯏꯕꯅꯦ ꯑꯗꯩ ꯑꯇꯣꯞꯄ ꯑꯃ ꯃꯃꯥꯡꯂꯣꯝꯗꯁꯨ ꯑꯃ ꯌꯥꯝ ꯅꯨꯡꯉꯥꯏꯕ ꯃꯐꯝ ꯑꯃ ꯂꯩ ꯑꯗꯨꯁꯨ ꯍꯟꯗꯛ ꯇꯤ ꯍꯔꯥꯎꯗ꯭ꯔꯦꯅ ꯍꯥꯏ ꯂꯣꯏꯁꯟꯒ꯭ꯔꯦꯅ
ꯂꯥꯏ ꯍꯔꯥꯎꯅꯕ ꯃꯇꯝꯅꯤꯅ
ꯎꯝ
ꯅꯣꯏꯒꯤ ꯂꯥꯏ ꯍꯔꯥꯎꯕꯗ ꯑ ꯀꯩꯅꯣ ꯇꯧꯕ꯭ꯔꯕ ꯑꯗꯨꯝ ꯀꯥꯡꯖꯩꯒ ꯁꯥꯟꯅꯗꯅ ꯇꯧꯕ꯭ꯔꯕ
ꯑꯥꯎ ꯇꯧꯋꯦ ꯑꯩꯈꯣꯏꯒꯤ ꯂꯝꯄꯥꯛꯀꯨꯝꯕ ꯑꯝꯗ ꯊꯣꯛꯑꯦꯗꯅ ꯂꯥꯏ ꯂꯝ ꯊꯣꯛꯄꯅ ꯑꯗꯨꯒ ꯑꯗꯨꯝ ꯑꯗꯨꯃꯥꯏꯅ ꯇꯧꯔꯒ ꯀꯥꯡꯖꯩꯒ ꯁꯥꯟꯅꯗꯅ ꯈꯣꯠꯇꯅ ꯌꯥꯝ ꯇꯧꯋꯦ ꯈꯣꯏ
ꯀꯥꯡꯖꯩ ꯁꯥꯟꯅꯕ ꯈꯣꯠꯄ ꯑꯗꯨꯝ ꯇꯧꯋꯦꯕ ꯇꯥꯕ꯭ꯔꯥ
ꯇꯌꯦ ꯇꯥꯏꯌꯦ
ꯑꯣ ꯂꯥꯏꯔꯝꯗꯤ ꯊꯣꯛꯇ꯭ꯔꯣ
ꯂꯥꯏ ꯂꯝ ꯊꯣꯛꯑꯦ ꯑꯗꯨꯝ ꯄꯥꯛ ꯑꯆꯧꯕ ꯑꯝꯇ ꯇꯧꯔꯒꯅꯦ ꯂꯥꯏꯗꯣ ꯄꯨꯊꯣꯛꯑꯒ ꯑꯗꯨꯝ ꯍꯔꯥꯎꯋꯦꯕ
ꯑꯣ ꯑꯗꯨꯝ ꯂꯥꯏꯝ ꯊꯣꯛꯄꯗ ꯖꯒꯣꯏꯒ ꯁꯥꯔꯦ ꯅꯣꯏꯁꯨ ꯑꯗꯨꯝ
ꯑꯥꯎ ꯁꯥꯏ
ꯑꯣ
ꯑꯗꯣ ꯑꯉꯥꯡꯈꯩ ꯀꯩꯀꯩ ꯆꯍꯤ ꯈꯨꯗꯤꯡꯒꯤꯗꯤ ꯖꯒꯣꯏ ꯁ ꯊꯥꯕꯒ ꯌꯥꯎꯗꯅ ꯍꯔꯥꯎꯗꯅ ꯇꯧꯕꯅꯦ ꯑꯗꯣ ꯍꯟꯗꯛꯇꯤ ꯐꯪꯗ꯭ꯔꯦ ꯇꯧꯗ꯭ꯔꯦ
ꯑꯣ ꯑꯣ
ꯎꯝ ꯅꯣꯏꯔꯣꯝꯒꯤꯗꯤ ꯑ ꯅꯣꯢꯔꯣꯝꯒꯤꯗꯤ ꯖꯒꯣꯏ ꯁꯥꯕꯒ ꯆꯠꯂꯦ ꯑꯗꯨꯗꯤ ꯍꯔꯥꯎꯔꯃꯤꯅ
ꯑꯧ ꯅꯨꯡꯇꯤꯒꯤ ꯁꯥꯔꯦ ꯖꯒꯣꯏ ꯑꯗꯨꯝ ꯑꯩꯈꯣꯏ ꯔꯣꯝꯒꯤꯅ ꯑꯃꯨꯛꯅꯦ ꯀꯥꯡꯖꯩ ꯁꯥꯟꯅꯕꯗꯤ ꯌꯥꯎꯗꯦꯕ
ꯑꯣ
ꯀꯥꯡꯖꯩ ꯍꯥꯏꯗꯤ ꯑ ꯀꯩꯅꯣ ꯊꯣꯛꯑꯒ ꯃꯤꯅ ꯁꯥꯟꯅꯕꯗꯣ ꯑꯗꯨ ꯌꯥꯎꯗꯦ ꯂꯥꯏꯒꯤꯕꯨꯗꯤ ꯑꯗꯨꯨꯝ ꯁꯥꯟꯅꯕ
ꯑꯣ ꯑꯣ ꯑꯈꯣꯏꯔꯣꯝꯒꯤꯁꯨ ꯂꯥꯏꯒꯤ ꯁꯥꯟꯅꯕ ꯑꯣꯏꯔꯝꯒ ꯑꯣꯏꯔꯤꯔꯥ ꯑꯗꯨꯗꯤ
ꯑ
ꯑꯗ ꯑꯩꯖ
ꯎꯝ ꯀꯥꯡꯒ ꯁꯥꯟꯅꯕꯗꯣ
ꯑꯧ
ꯀꯥꯡꯒ ꯁꯥꯟꯅꯕ꯭ꯔꯣ ꯅꯣꯏꯒꯤ
ꯀꯥꯡ ꯁꯥꯟꯅꯕꯁꯦ ꯈꯪꯗꯦꯅꯦ ꯑꯩꯕꯨ ꯃꯨꯟꯅ ꯁꯥꯟꯅꯩꯔꯥ ꯁꯥꯟꯅꯗ꯭ꯔꯤꯔꯥ ꯈꯪꯗꯦ
ꯎꯝ
ꯑꯗꯨꯝ ꯌꯦꯡꯕꯗꯤ ꯄꯪꯆꯠꯇ ꯆꯠꯂꯦ ꯂꯥꯏ ꯂꯝ ꯊꯣꯛꯏꯅꯦꯅ ꯑꯗꯨꯒ ꯌꯥꯝ ꯀꯨꯞꯅꯗꯤ ꯈꯪꯗꯕ
ꯑꯣ ꯑꯗꯨꯝ ꯅꯣꯏ ꯀꯩꯅꯣ ꯇꯧꯕ꯭ꯔꯥ ꯂꯤꯂꯥ ꯐꯂꯥꯒ ꯇꯧꯕ꯭ꯔꯥ ꯑꯗꯨꯝ ꯏꯁꯩꯒ ꯇꯧꯗꯅ ꯀꯨꯝꯍꯩ ꯍꯔꯥꯎ ꯑꯗꯨꯝ ꯐꯖꯅ
ꯇꯧꯋꯦ ꯌꯥꯎꯁꯪꯒꯁꯨ ꯇꯧꯋꯤꯗꯅ ꯂꯤꯂꯥꯒ ꯇꯧꯗꯅ ꯍꯟꯗꯛ ꯌꯥꯎꯁꯪ ꯅꯨꯡꯉꯥꯏꯈꯤꯕ꯭ꯔꯣ ꯀꯃꯥꯏꯅ ꯇꯧꯒꯦ
ꯑꯧ ꯅꯨꯡꯉꯥꯏꯒꯤꯌꯦ ꯂꯝ ꯈꯨꯗꯤꯡꯒꯤ ꯆꯠꯇꯅ ꯊꯥꯕꯜꯁꯨ ꯆꯣꯡꯗꯈ꯭ꯔꯦ
ꯑ ꯍꯟꯗꯛꯇꯤ ꯊꯥꯕꯜ ꯈꯔ ꯆꯣꯡꯅꯩ ꯆꯣꯡꯕ ꯌꯥꯎꯔꯝꯃꯅꯤ
ꯑꯥ ꯌꯥꯎꯋꯦ ꯊꯥꯕꯜ ꯈꯔ ꯆꯣꯡꯅꯩꯗꯅ
ꯎꯝ
ꯑꯧ ꯊꯥꯕꯜꯁꯨ ꯆꯣꯡꯉꯦ
ꯇꯤ ꯑꯩꯈꯣꯏꯁꯨ ꯊꯥꯕꯜ ꯆꯣꯡꯗꯕꯁꯦ ꯀꯨꯏꯔꯕꯅꯤꯅ ꯃꯐꯝ ꯈꯨꯗꯤꯡꯒꯤ ꯈꯔ ꯌꯦꯡꯕ ꯆꯠꯂꯦ
ꯩ ꯀꯩ ꯀꯂꯦ ꯀꯩꯀꯩ ꯂꯝ ꯆꯠꯊꯔꯨꯔꯕ
ꯑꯁꯑꯩꯈꯣꯏ ꯁꯤꯒꯤ ꯑꯅꯛꯄ ꯑꯔꯥꯞꯄ ꯂꯣꯏ ꯁꯨꯔꯦ ꯈꯔ ꯈꯔ ꯑꯗꯨꯝ ꯑꯌꯥꯝꯕ ꯆꯠꯂꯦ ꯑꯗꯨꯅꯤ
ꯑꯝ
ꯀꯥꯡꯁꯨ ꯂꯥꯛꯑꯦ ꯀꯥꯡꯗꯤ ꯀꯣꯏꯕ ꯆꯠꯂꯣꯏꯗ꯭ꯔꯣ
ꯎꯠꯇꯣꯏꯅꯦ ꯀꯥꯡꯁꯨ ꯆꯠꯂꯅꯤ ꯌꯥꯎꯁꯪꯁꯨ ꯂꯣꯏꯒ꯭ꯔꯦ ꯀꯥꯡꯁꯨ ꯂꯣꯏꯁꯤꯜꯂꯛꯑꯦ ꯍꯧꯖꯤꯛꯅ ꯂꯥꯏ ꯍꯔꯥꯎ ꯃꯇꯝꯅꯤ
ꯑꯧ ꯀꯨꯝꯍꯩ ꯍꯔꯥꯎꯁꯦ ꯑꯃ ꯂꯣꯏꯔ ꯑꯃ ꯍꯦꯛꯇ ꯌꯧꯔꯛꯏꯅꯦ
ꯑꯃ ꯂꯣꯏꯔ ꯑꯃ ꯍꯦꯛꯇ ꯌꯧꯔꯛ ꯏ
ꯎꯝ ꯗꯩ ꯈꯥꯔ ꯂꯩꯔꯒ ꯁꯨꯝ ꯁꯨꯝ ꯀꯩꯅꯣ ꯇꯧꯔꯒ ꯗꯤꯋꯥꯂꯤ ꯅꯤꯉꯣꯜ ꯆꯥꯛꯀꯧꯕ ꯑꯃꯨꯛ ꯂꯥꯛꯑꯅꯤ
ꯑꯧ ꯑꯁ ꯆꯍꯤꯁꯨ ꯂꯣꯏꯁꯜꯂꯛꯇꯣꯔꯤꯅꯦ ꯗꯤꯋꯥꯂꯤ ꯑꯃꯨꯛ ꯂꯥꯛꯑꯅꯤ
ꯑꯧ ꯆꯍꯤꯗꯤ ꯀꯨꯝꯍꯩ ꯍꯅꯤꯉꯣꯜ ꯆꯥꯛꯀꯧꯕ ꯅꯣꯏꯁꯨ ꯆꯠꯂꯝꯈꯤꯅꯤꯗ ꯑꯗꯨꯝ
ꯑꯥ ꯆꯠꯂꯤꯌꯦ
ꯅꯤꯉꯣꯜ ꯆꯥꯛꯀꯧꯕ ꯑꯗꯒꯤ ꯆꯩꯔꯥꯎꯕ ꯀꯨꯝꯍꯩꯁꯦ ꯃꯩ ꯃꯩꯇꯩꯁꯦ ꯌꯥꯝ ꯌꯥꯝꯃꯦ
ꯑꯣ ꯊꯥ ꯈꯨꯗꯤꯡꯒꯤ ꯑꯗꯨꯝ ꯂꯩꯌꯦꯕ ꯊꯥ ꯈꯨꯗꯤꯡꯒꯤ ꯆꯩꯔꯥꯎꯕ ꯆꯥ ꯀꯧꯕ ꯊꯥ ꯈꯨꯗꯤꯡꯒꯤ ꯑꯗꯨꯝ
ꯑꯗꯨꯅꯦ ꯈꯔ ꯂꯩꯔꯒ ꯑꯃꯨꯛ ꯅꯤꯉꯣꯜ ꯆꯥꯛꯀꯧꯕ ꯂꯥꯛ ꯑꯅꯤ ꯅꯣꯏꯗꯤ ꯅꯤꯉꯣꯜ ꯆꯥꯛꯀꯧꯕꯗꯣ ꯅꯤꯉꯣꯜ ꯀꯌꯥꯃꯨꯛ ꯀꯧꯒꯦ
ꯑꯩꯈꯣꯏꯗꯤ ꯌꯥꯝꯃꯤꯗ ꯑꯩꯈꯣꯏ ꯑꯗꯨꯝ ꯅꯤꯉꯣꯜ ꯑꯍꯨꯝ ꯃꯔꯤ ꯑꯗꯨꯝ ꯀꯧꯋꯦ
ꯎꯝ
ꯅꯣꯏꯒꯤꯗꯤ
ꯑꯩꯈꯣꯏꯒꯤꯗꯤ ꯑꯩꯈꯣꯏ ꯅꯨꯄꯥ ꯃꯌꯨꯝꯒꯤꯗꯤ ꯅꯤꯉꯣꯟ ꯌꯥꯎꯗ꯭ꯔꯅꯤꯅ ꯑꯩꯈꯣꯏ ꯁꯤꯗꯗꯤ ꯀꯌꯥ ꯀꯧꯗ꯭ꯔꯦ ꯅꯛꯅꯕ ꯈꯔ ꯎꯝ ꯄꯣꯠ ꯄꯤꯊꯣꯛ ꯄꯤꯁꯤꯟ ꯇꯧꯅꯔꯦ ꯑꯗꯨꯅ ꯑꯩꯈꯣꯏꯗꯤ ꯌꯨꯝꯗ ꯑꯌꯥꯝꯕ ꯆꯠꯂꯦ ꯍꯥꯏꯇꯥꯔꯦ
ꯑꯣ ꯏꯆꯦꯍꯣꯏ ꯅꯤꯉꯣꯟꯜ ꯀꯌꯥ ꯀꯧ ꯌꯨꯝꯗ ꯆꯠꯄ
ꯑꯩꯈꯣꯏꯁꯨ ꯅꯤꯉꯣꯜ ꯑꯃꯈꯛꯇꯅꯦ ꯑꯗꯨꯅ ꯑꯗꯨꯝ ꯈꯪꯗꯦ ꯅꯤꯉꯣꯟ ꯆꯥꯛꯀꯧꯔꯦ ꯗꯨꯉꯥꯏ ꯑꯩꯈꯣꯏꯗꯤ ꯅꯤꯉꯣꯟꯜ ꯌꯥꯝ ꯌꯥꯝ ꯄꯨꯟꯗꯕꯅꯤꯅ ꯅꯨꯡꯉꯥꯏꯕꯝꯕꯨ ꯈꯪꯗꯦꯗ
ꯆꯩꯔꯥꯎꯕꯁꯨ ꯑꯗꯨꯗꯤ ꯅꯨꯄꯤ ꯃꯊꯟꯇꯅꯤꯅ ꯑꯗꯨꯝ ꯃꯊꯟꯗ ꯑꯗꯨꯝ ꯊꯤꯜꯂꯦ
ꯑꯥꯎ ꯑꯗꯣ ꯅꯣꯏ ꯍꯟꯗꯛ ꯌꯥꯎꯁꯪ ꯂꯤꯂꯥꯒꯨꯝꯕ ꯇꯧꯍꯧꯗ꯭ꯔꯕ
ꯂꯤꯂꯥꯒ ꯑꯝꯇ ꯇꯧꯈꯤꯗ꯭ꯔꯦ ꯌꯥꯎꯁꯪꯗꯣ ꯃꯃꯥꯡꯗꯗꯤ ꯇꯧꯕꯅꯦꯕ ꯍꯟꯗꯛꯇꯛꯇꯤ ꯇꯧꯍꯧꯗ꯭ꯔ ꯂꯤꯂꯥꯒ ꯑꯝꯇ ꯇꯧꯗ꯭ꯔꯦ
ꯑꯗꯣ ꯀꯩꯅꯣ ꯂꯥꯏ ꯍꯔꯥꯎꯕꯁꯨ ꯂꯤꯂꯥ ꯇꯧꯗ꯭ꯔꯕꯣ
ꯑꯣ ꯂꯥꯏ ꯍꯔꯥꯎꯕ ꯂꯤꯂꯥ ꯇꯧꯋꯤ ꯌꯥꯎꯁꯪꯒꯤꯗꯤ ꯇꯧꯍꯧꯗꯦ ꯑꯗꯨꯒ ꯍꯟꯗꯛ ꯀꯩꯅꯣ ꯇꯧꯕꯗ ꯇꯧꯍꯧꯋꯦ ꯂꯤꯂꯥ ꯂꯥꯏ ꯍꯔꯥꯎꯕꯗꯗꯤ ꯇꯧꯋꯦ ꯏꯁꯩꯁꯨ ꯄꯥꯡꯇꯧꯗꯦ ꯏꯁꯩ ꯑꯃꯨꯛꯇꯪ ꯑꯅꯤꯔꯛꯇꯪ ꯁꯨꯃꯥꯏꯅ ꯇꯧꯍꯧꯋꯦ ꯏꯁꯩꯗꯣ
ꯑꯣ ꯍꯟꯗꯛ ꯏꯁꯩ ꯌꯥꯝ ꯇꯧꯅꯈꯤꯕꯗꯣ ꯌꯥꯎꯁꯪꯒꯤ ꯃꯧ ꯆꯥꯛꯆꯅꯕ
ꯑꯥ ꯑꯥ ꯑꯥ ꯇꯧꯅꯩ ꯇꯧꯅꯩ ꯌꯥꯎꯁꯪꯒꯤ ꯑ ꯃꯧ ꯆꯥꯅꯕꯒꯤ ꯌꯥꯝ ꯇꯧꯅꯩ ꯏꯁꯩ ꯑꯩꯈꯣꯏ ꯃꯐꯝ ꯈꯨꯗꯤꯡꯒꯤ ꯑꯗꯨꯝ ꯆꯠꯂꯦ ꯀꯨꯝꯍꯩ ꯍꯔꯥꯎꯗꯤ
ꯑꯣ ꯆꯠꯍꯧꯒꯗꯕꯅꯤ ꯃꯇꯝ ꯆꯥꯔꯤꯉꯩꯗ
ꯑꯥ ꯅꯣꯏ ꯆꯠꯍꯧꯗꯕ꯭ꯔꯥ
ꯑꯩꯈꯣꯏꯁꯨ ꯆꯠꯂꯤ
ꯑꯣ ꯑꯅꯛ ꯑꯅꯛꯄ ꯑꯦ ꯅꯣꯏ ꯌꯥꯎꯁꯪꯒꯤ ꯍꯟꯗꯛ ꯀꯦ ꯆꯛꯆꯥꯥꯟꯅꯕ ꯃꯧꯒꯤ ꯑ ꯀꯨꯝꯍꯩ ꯍꯔꯥꯎ ꯑꯝꯇ ꯇꯧꯍꯧꯗ꯭ꯔꯕ ꯅꯣꯏꯒꯤꯖꯦ ꯃꯧ ꯆꯆꯥꯅꯕ ꯌꯥꯝ ꯇꯧꯗꯥꯏꯅꯦ
ꯆꯥꯟꯅꯈꯤꯌꯦ ꯂꯩꯀꯥꯏ ꯃꯌꯥꯝ ꯑꯗꯣ ꯎꯝ ꯀꯨꯝꯍꯩꯗꯤ ꯇꯧ ꯑ ꯁꯤꯟꯃꯥ ꯑꯝꯗꯤ ꯀꯥꯞꯈꯤ ꯁꯤꯟꯃꯥ ꯑꯣꯏꯅ ꯀꯥꯞꯄꯁꯤꯅꯅꯦ ꯁꯤꯟꯃꯥ ꯑꯃ ꯀꯥꯞ ꯈꯤꯌꯦ ꯑꯗꯨꯒ ꯂꯣꯏꯁꯤꯟꯈ꯭ꯔꯦ ꯂꯤꯂꯥꯒꯨꯝꯕꯗꯤ ꯇꯧꯍꯧꯗ꯭ꯔꯦ
ꯑꯣ ꯃꯧꯒꯤ ꯆꯥꯛ ꯆꯥꯟꯅꯕꯗ
ꯍꯣꯏ
ꯑꯣ ꯑꯩꯈꯣꯏꯒꯤꯅ ꯏꯁꯩ ꯇꯧꯒꯤꯌꯦ ꯃꯧ ꯆꯥꯛ ꯆꯥꯟꯅꯕꯗ
ꯑꯣ ꯏꯁꯩꯅꯅꯦ ꯑꯩꯈꯣꯏꯒꯤ ꯊꯪꯅ ꯊꯪꯅꯕ ꯂꯩꯀꯥꯏꯗꯣ ꯈꯔ ꯈꯔ ꯇꯧꯋꯦ ꯑꯗꯨ ꯌꯦꯡꯕ ꯆꯠꯂꯦ ꯑꯗꯨꯗ ꯑꯣꯏꯅ ꯑꯩꯈꯣꯏꯒꯤꯗꯤ ꯁꯤꯟꯃꯥ ꯑꯣꯏꯅ ꯀꯥꯞꯄ ꯂꯣꯏꯁꯤꯟꯈ꯭ꯔꯦ
ꯑꯣ ꯑꯣ ꯁꯤꯃꯥ ꯑꯣꯢ ꯀꯥꯞꯊꯣꯛ ꯆꯤꯡꯉꯦꯕ
ꯑꯧ ꯂꯩꯁꯥꯕꯤ ꯅꯣꯏ ꯑꯥ ꯂꯩꯀꯥꯏꯒꯤ ꯊꯥꯕꯜ ꯌꯥꯎꯁꯪ ꯊꯥꯕꯜꯒꯤ ꯆꯣꯡꯕꯒ ꯁꯤꯟꯗ꯭ꯔꯕꯣ ꯍꯟꯗꯛ ꯍꯧꯈꯤꯕꯗꯣ
ꯑꯣ ꯍꯟꯗꯛ ꯁꯤꯜꯍꯧꯋꯦ ꯊꯥꯕꯜ ꯆꯣꯡꯍꯧꯋꯦ ꯑꯩꯈꯣꯏꯅ ꯁꯤꯜꯂꯒ
ꯑꯣ ꯀꯌꯥꯅꯤ ꯆꯟꯕꯗ ꯆꯣꯡꯒꯤꯕ
ꯑꯥ ꯅꯤꯅꯤ ꯆꯟꯕꯗ ꯆꯣꯡꯒꯤ ꯃꯥꯜꯂꯦ
ꯑꯣ
ꯊꯥꯕꯜ ꯄꯩꯁꯥ ꯈꯥꯏꯕ ꯆꯠꯂꯦ ꯅꯨꯡꯉꯥꯏꯌꯦ ꯑꯗꯨꯁꯨ ꯁꯨ ꯊꯥꯕꯜ ꯄꯩꯁꯥ ꯈꯥꯏꯕ ꯆꯠꯂꯦ ꯑꯗꯨꯒ ꯄꯩꯁꯥꯗꯣ ꯋꯥꯠꯇꯅ ꯐꯨꯀꯠꯅꯩꯌꯦ ꯈꯔ
ꯑꯥ
ꯑꯗꯨꯒ ꯑꯋꯥꯠꯄꯗꯣ ꯄꯨꯊꯣꯛꯅꯔꯒ ꯅꯝꯐꯨ ꯁꯥꯐꯨꯗ ꯆꯣꯡꯍꯧꯔꯦ ꯊꯥꯕꯜꯕꯨꯗꯤ ꯆꯤꯟ ꯅꯥꯆꯤꯟꯅ ꯑꯣ ꯅꯨꯡꯉꯥꯏꯒ꯭ꯔꯦ ꯑꯗꯨꯝ ꯈꯪ ꯅꯨꯡꯉꯥꯏꯔ ꯅꯨꯡꯉꯥꯏꯇ꯭ꯔꯤꯔ ꯂꯣꯏꯁꯤꯟꯈꯒ꯭ꯔꯦꯗ ꯑꯗꯨꯝ
ꯑꯣ ꯈꯪꯗꯦ ꯇꯧꯔꯤꯁꯦ ꯍꯌꯦ ꯈꯔ ꯂꯩꯔ ꯍꯧꯖꯤꯛ ꯑꯥ ꯀꯥꯡ ꯑꯃꯨꯛ ꯂꯥꯛꯑꯅꯤ ꯑꯗꯒꯤ ꯀꯣꯏꯕꯃꯨꯛ ꯆꯠꯅꯔꯅꯤ ꯀꯥꯡ ꯍꯟꯗꯛꯇꯤ ꯈꯣꯏꯁꯨ ꯑ ꯀꯤꯍꯣꯝ ꯆꯥꯕ ꯆꯠꯂꯨꯁꯦ ꯍꯥꯏꯅꯔꯤ
ꯑꯣ ꯑꯣ ꯀꯤꯍꯣꯝ ꯆꯥꯕ ꯆꯠꯅꯕꯅꯦ ꯀꯥꯡ ꯃꯇꯝ
ꯊꯝꯆꯦꯠ ꯆꯥꯕ ꯂꯨꯁꯦꯅ ꯍꯥꯏꯅꯔꯤ ꯃꯥꯅꯦ ꯃꯥꯅꯦ ꯈꯪꯗꯦ ꯅꯣꯏꯁꯨ ꯌꯥꯝ ꯆꯠꯂꯝꯃꯅꯤꯗ
ꯆꯠꯂꯦ
ꯀꯨꯝꯍꯩ ꯍꯔꯥꯎ ꯃꯇꯝ ꯆꯥꯔꯤꯉꯩꯗ ꯈꯒ ꯆꯠꯄꯅ ꯇꯅ ꯑꯇꯩꯗꯗꯤ ꯃꯇꯝꯗꯤ ꯁꯪꯗ꯭ꯔꯝꯅꯤꯅ ꯑꯗꯨꯝꯕ ꯃꯇꯝ ꯃꯇꯝ ꯈ꯭ꯔ ꯒ꯭ꯔ ꯆꯠꯂꯦ ꯑꯗꯨꯒ ꯑꯇꯩꯗꯤ ꯆꯠꯄꯗꯣ ꯐꯔꯛ ꯇꯥꯔꯕꯅꯤꯅ ꯑꯗꯨꯝ ꯇꯣꯛꯑꯦ ꯍꯧꯖꯤꯛꯀꯥꯟꯁꯦ ꯑꯝ ꯑꯗꯨꯅ ꯍꯟꯗꯛꯁꯨ ꯀꯥꯡꯖꯦ ꯀꯣꯢꯔꯨꯁꯤ ꯅꯣꯡ ꯐꯥꯗꯣꯛꯑꯅ ꯍꯥꯏꯅꯔꯤꯅꯦ
ꯑꯣ ꯀꯣꯏꯊꯣꯛꯎꯔꯣ ꯀꯣꯏꯊꯣꯛꯎꯔꯣ
ꯅꯣꯏ ꯏꯁꯀꯣꯟꯗꯒ ꯆꯠꯇ꯭ꯔꯕꯣ
ꯑꯣ ꯁ꯭ꯀꯣꯟꯗꯤ ꯌꯥꯝ ꯅꯛꯑꯦꯗ ꯑꯈꯣꯏꯗꯤ ꯑꯗꯨꯅ ꯕꯤꯠꯀ ꯂꯩꯇꯦ ꯁ꯭ꯀꯣꯟꯗꯤ ꯀꯣꯅꯨꯡꯗ ꯑꯣꯏꯅ ꯆꯠꯂꯦ
ꯑꯣꯛ ꯆꯠꯃꯟꯗꯅ
ꯑꯥ
ꯍꯣ ꯍꯣꯏ ꯑꯗꯨꯗꯤ ꯍꯟꯗꯛ ꯀꯥꯡꯁꯨ ꯑꯃꯨꯛ ꯀꯣꯏꯊꯔꯨꯔꯣ ꯎꯝ ꯀꯣꯟꯅ ꯑꯃꯨꯛ ꯇꯧꯔꯛꯑꯒꯦ ꯊꯝꯃꯒꯦꯀꯣ
ꯍꯣꯍꯣꯏ ꯊꯝꯃꯣ ꯊꯝꯃꯣ
ꯑꯧ